ꯑꯗꯒꯤꯅꯦ ꯑꯩꯈꯣꯏꯒꯤ ꯑꯦꯛꯖꯥꯝ ꯊꯥꯖꯀꯥꯟꯗꯨꯗ ꯀꯃꯥꯏ ꯀꯩꯒꯨꯝꯕ ꯀꯩꯅꯣꯗꯣ ꯐꯤꯂꯝꯂꯝ ꯏꯁꯇꯥꯔ ꯒꯨꯀꯨꯜꯒ ꯊꯦꯡꯅꯩ ꯃꯥꯁꯨ ꯂꯥꯛ
ꯎ
ꯑꯗꯨꯒ ꯑꯦꯛꯖꯥꯝ ꯊꯥ ꯆꯠꯄꯗꯣ ꯍꯟꯗꯛ ꯀꯩꯁꯨ ꯌꯥꯝ ꯀꯟꯅ ꯑꯍꯥꯝꯕ ꯃꯥꯛꯔꯛꯇ ꯊꯥꯑ ꯆꯠꯄꯗꯗꯤ ꯌꯥꯝ ꯆꯦꯛꯁꯤꯟꯕꯅꯤꯡꯗ꯭ꯔꯣ ꯑꯍꯥꯥꯟꯕꯒ ꯑꯣꯏꯕꯒ ꯍꯥꯏꯐꯦꯠ ꯀꯣꯏꯗꯣ ꯑꯩꯈꯣꯏꯗ
ꯃꯥꯥꯛ ꯇ ꯌꯥꯝꯗꯦ ꯂꯩꯕꯤ ꯃꯥ ꯁꯤꯗꯤꯁꯤ ꯇꯕꯅꯤ
ꯆꯦꯛꯁꯤꯟꯗꯦ ꯑꯗꯨꯒ ꯑꯣꯔꯦꯟꯇꯦꯜꯁꯨ ꯆꯦꯛꯁꯤꯟꯗꯦꯕ ꯑꯣꯗꯤ ꯑꯣꯔ ꯏꯟꯗꯤꯌꯥꯗ ꯑꯣꯔꯤꯌꯣꯗ ꯑꯗꯨꯁꯨ ꯀꯩꯁꯨ ꯆꯦꯛꯁꯤꯟꯗꯦꯕꯀꯣ ꯑꯗꯨ ꯑꯗꯨꯝ ꯌꯥꯝ ꯐ꯭ꯔꯤ ꯑꯣꯏꯅ ꯑꯌꯨꯛ
ꯑꯩꯁꯨ ꯈꯪꯉꯦ ꯑꯩꯈꯣꯏ ꯑꯕꯦꯝꯕꯅ ꯍꯥꯛꯇꯛꯇꯅꯦ ꯃꯣꯏ ꯀ꯭ꯋꯦꯠꯇꯣ ꯑꯗꯤ ꯁꯤꯗ ꯊꯥꯎ ꯆꯠꯂꯦ ꯃꯣꯏꯗ ꯑꯃꯈꯛꯀ ꯆꯦꯛ ꯇꯧꯋꯦ ꯑꯩꯈꯣꯏꯗꯤ ꯎ ꯃꯇ ꯀꯌꯥꯝ ꯌꯥꯝꯅꯣ ꯇꯧꯔꯦꯕ ꯆꯦꯛꯇꯣ
ꯃꯥ ꯀꯗꯤ ꯄꯨꯔ ꯀꯩꯅꯣꯗ ꯆꯪꯕꯒꯨꯝꯕꯅꯤ ꯀꯩꯅꯣ ꯄ꯭ꯔꯥꯏꯝ ꯃꯤꯅꯤꯁꯇꯔꯅ ꯆꯪꯕꯒ ꯆꯞ ꯃꯅ
ꯃꯥ ꯈꯤꯇꯪꯅꯤꯀꯣꯏ ꯆꯦꯛꯁꯤꯜꯂꯤꯁꯦꯅ
ꯎꯝ ꯑꯗꯣ ꯑꯩꯈꯣꯏꯒꯤ ꯂꯥꯏꯕꯛ ꯊꯤꯕ ꯆꯥꯡꯗꯣ ꯑꯍꯥꯟꯕꯗ ꯑꯗꯨ ꯇꯥꯕꯅꯦ ꯑ ꯗ ꯆꯠꯄꯗꯣ ꯀꯩꯅꯣ ꯇꯧꯔꯦ ꯃꯣꯏꯁꯨ ꯀꯩꯁꯨ ꯌꯥꯝꯦ ꯈꯖꯤꯦꯛ ꯁꯤꯟꯗꯤ ꯑꯗꯨꯗꯅꯦ ꯑꯗꯨꯗ ꯆꯠꯂꯨꯔꯦ ꯑꯗꯨꯒꯔ ꯗꯤ ꯑꯗꯨꯝ ꯐꯖꯅ ꯇꯧꯔ ꯊꯣꯛꯂꯛꯑꯦ ꯑꯗꯨꯒ ꯗꯤ ꯁꯤꯒꯤꯗꯨ ꯑꯃꯨꯛ ꯆꯠꯂꯨꯔꯦ ꯗꯤ ꯁꯤꯒꯤꯗꯨ ꯐꯤꯂꯝꯒ ꯐꯖꯅ ꯌꯦꯡꯉ ꯊꯥꯊꯔꯦ ꯑ ꯑꯗꯨꯝ ꯂꯕꯔ ꯃꯣꯏꯒꯤꯅ ꯑꯃꯨꯛ ꯁꯝ ꯄꯨꯟꯗꯕꯗꯤ ꯌꯥꯗꯦꯕꯀꯣ ꯂꯚꯔ ꯀꯩ ꯀꯔꯥ ꯄꯤꯔꯛꯑꯦ ꯂꯕꯔꯗꯨꯁꯨ ꯄꯩꯁꯥ ꯄꯨꯟꯕꯒꯤ ꯍꯥꯏꯗꯤ ꯑꯆꯥꯄꯣꯠꯀꯛ ꯄꯨꯟꯕꯒꯤ ꯂꯕꯔ ꯀꯩꯅꯣꯒꯤꯗꯣ ꯑꯅꯥꯕꯗ ꯑꯗꯨꯗ ꯄꯨꯜꯂꯦ ꯂꯣꯏ ꯁꯝ
ꯃꯥꯒꯛꯇ ꯄꯂꯁꯤ ꯑꯇꯇꯩ ꯀꯅ ꯈꯪꯉ
ꯎꯝ ꯃꯥꯔꯇꯨ ꯐꯖꯅ ꯆꯠꯁꯤꯜꯂꯦ ꯑꯕ ꯋꯥ ꯀꯩ ꯁꯖꯦꯛ
ꯃꯣꯏꯗꯤ ꯁꯕꯖꯦꯛ ꯑꯍꯨꯝꯅꯦ
ꯑꯣ ꯑꯍꯨꯝ ꯈꯟꯕ ꯄꯨꯂꯞ ꯊꯥꯏꯔꯣ
ꯅꯠꯇꯌꯦ ꯃ꯭ꯌꯨꯖꯤꯛꯀꯤꯗꯤ ꯁꯕꯖꯦꯛ ꯑꯍꯨꯝ ꯈꯟꯗꯣꯏꯅꯦ
ꯎꯝ ꯍ ꯑꯗꯨꯗꯤꯅꯦ ꯅꯣꯡꯗꯨ ꯄꯨꯂꯞ ꯊꯥꯏꯔꯕ
ꯃꯣꯏꯗꯤ ꯃꯥꯔꯛꯇꯣ ꯈꯖꯤꯛ ꯈꯖꯤꯛꯅ ꯍꯥꯏꯕ ꯑꯩꯈꯣꯏꯅ ꯁꯕꯖꯦꯛ ꯑꯃꯈꯛꯇꯅꯤꯗꯅ ꯃꯥꯔꯛꯇꯣ ꯃꯣꯏꯒꯤꯅꯅꯦ ꯁꯕꯖꯤ ꯑꯍꯨꯝꯗꯨꯗ ꯆꯥꯝꯃꯗ ꯌꯦꯟꯅꯔꯒ ꯊꯥꯕꯗꯣ ꯑꯗꯨꯃꯥꯏꯅ ꯊꯥꯗꯕ ꯑꯩꯈꯣꯏꯅ ꯒ꯭ꯔꯦꯖꯨꯋꯦꯁꯟꯒꯤꯗ ꯀꯩꯅꯣꯗ ꯊꯥꯈꯤꯕ ꯑꯗꯨꯃꯥꯏꯅ ꯗꯤ ꯑꯦꯝꯗ ꯊꯥ ꯑꯗꯨꯃꯥꯏ
ꯑꯣ ꯑꯁ ꯀꯩꯅꯣꯒꯤ ꯑꯗꯨ ꯒ꯭ꯔꯦꯖꯨꯋꯦꯁꯟꯒꯤ ꯊꯥꯕꯗꯁꯨ ꯑꯁ ꯂꯩꯕꯅꯦ ꯄꯔꯦꯡ ꯁꯅꯕ ꯆꯠꯍꯟꯗꯅ ꯂꯥꯏꯟ ꯑꯗꯨ ꯀꯔꯤꯝ ꯀꯥꯏꯍꯟꯗꯕꯤꯒꯦ ꯇꯧꯔ ꯀꯥꯟꯗꯒ ꯊꯥꯈꯤꯕꯁꯦ
ꯃ ꯀꯗꯤ ꯌꯥꯝ ꯃꯥꯟ꯭ꯔ
ꯂꯩ ꯂꯩ ꯑꯗꯨꯃꯥꯏꯅ ꯑꯗꯨꯃꯥꯏꯅ ꯅꯩꯔꯒ ꯊꯥꯗ꯭ꯔꯕ ꯃꯥꯜꯂꯦꯗ ꯍꯧꯖꯤꯛꯀꯥꯟ ꯄꯩꯁ ꯀꯩꯅ ꯄꯦꯅꯤꯛ ꯑꯣꯏꯅꯅꯠꯇ꯭ꯔꯕ ꯃꯥꯔꯦ
ꯍꯣꯏ ꯂꯟꯊꯣꯔꯛꯄꯣꯏꯅꯦ
ꯍꯪꯁꯦ ꯍꯣꯏ ꯑꯗꯨ ꯑꯣꯏꯔꯝꯃꯁꯦ ꯑꯁ ꯑꯗꯨ ꯃꯇꯝꯒꯤꯗꯣ ꯂꯥꯏꯅꯒ ꯆꯪꯍꯟꯗꯅ ꯀꯣꯏꯁꯟꯒꯗꯣ ꯑꯁ ꯀꯔꯤꯝꯇ ꯈꯪꯗꯕꯤꯅꯦ ꯇꯧꯔꯃꯤꯅ ꯑꯗꯒꯤ ꯑꯩꯗꯤ ꯑꯩꯈꯣꯏꯒꯤ ꯏꯪꯂꯤꯁ ꯀ꯭ꯂꯥꯁ ꯇꯧꯕꯗꯣ ꯈꯪꯕ꯭ꯔꯥ ꯑꯆꯧꯕ ꯀ꯭ꯂꯥꯁꯗꯣ ꯑꯁ ꯔꯨꯝ ꯅꯝꯗꯔꯣ ꯀꯌꯥ ꯐꯣꯔꯇꯤ ꯁꯚꯦꯟꯗꯨꯗꯤ ꯑꯁꯣꯝ ꯐꯣꯔꯇꯤ ꯁꯚꯦꯟꯗꯤ ꯀꯦꯃꯦꯁꯇ꯭ꯔꯤ ꯀ꯭ꯂꯥꯁ ꯑꯣꯏꯔꯝꯒꯅꯤ ꯑꯗ
ꯏꯪꯂꯤꯁ ꯇꯥꯛꯄꯗꯨꯗꯤ ꯁꯚꯦꯟꯇꯤꯟ ꯑꯩꯠꯇꯤ ꯅꯥꯏꯟꯇꯤ ꯅꯠꯇ꯭ꯔꯣ
ꯑꯗꯨꯗꯤ ꯑꯩꯈꯣꯏ ꯑꯍꯥꯕ ꯕꯣꯠ ꯅꯤꯈꯤꯅꯤꯗꯅ ꯑꯗꯨ ꯅꯠꯇꯕ ꯑꯃꯨꯛꯀꯛ ꯑꯍꯥꯥꯟꯕ ꯐꯔ ꯑꯥꯔꯁꯦꯝꯗ ꯏꯪꯂꯤꯁ ꯀꯩꯀꯥ ꯇꯥꯛꯄꯗꯨꯗꯤ ꯑꯃ ꯑꯁꯣꯝꯗꯅꯤ ꯀꯩꯅꯩꯅꯣ ꯀꯩꯅꯣꯒꯤꯗꯣ ꯑꯩꯈꯣꯏ ꯄꯣꯠꯅꯤ ꯗꯤꯄꯥꯔꯠꯃꯦꯟ ꯂꯩꯐꯝꯒꯤ ꯀꯩꯅꯣꯗꯣ ꯑꯆꯧꯕꯗꯣ ꯑꯁꯣꯝꯒꯤ ꯇꯣꯏꯂꯦ ꯍꯣꯏ ꯍꯣꯏ ꯐꯇꯤ ꯐꯣꯔꯇꯤ ꯀ ꯐꯣꯔꯇꯤ ꯁꯤꯛꯁ ꯈꯪꯗ꯭ꯔꯦꯕ ꯐꯣꯔꯇꯤ ꯁꯕꯦꯟꯗꯣ ꯑꯩꯅ ꯁꯨꯝ ꯈꯪꯕꯦꯗ ꯀꯦꯃꯦꯁꯇ꯭ꯔꯤꯒꯤ ꯔꯨꯝ ꯑꯆꯧꯕ ꯑꯗꯨꯝ ꯇꯧꯕꯅꯦꯕ ꯑꯣꯏꯗ꯭ꯔꯥ
ꯀꯦꯃꯤꯁꯇ꯭ꯔꯤꯔꯣꯝꯒꯤꯗꯤ ꯐꯣꯔꯇꯤ ꯁꯦꯚꯦꯟ ꯑꯗꯨꯗꯥ ꯌꯥꯎꯗ꯭ꯔꯦꯗ ꯊꯕꯤꯦꯗꯤ ꯐꯤꯔ ꯀꯩꯅꯅꯨꯡ ꯑꯣꯏꯕꯅꯤ ꯀꯦꯃꯦꯁꯇꯔꯤꯔꯣꯡꯒꯤꯕ
ꯄꯅꯤꯕꯅꯤꯕ ꯐꯣꯔꯇꯤ ꯁꯚꯦꯟ ꯂ ꯑꯣꯏꯔꯝꯃꯅꯤ ꯑꯗꯨꯗꯅꯦꯕ ꯑꯩ ꯇꯥꯔꯤꯗꯣ ꯑꯦꯛꯖꯥꯝꯗꯣ
ꯑꯩꯅꯅꯦ ꯀꯝꯃꯨꯅꯤꯇꯤ ꯀꯣꯂꯦꯖꯀꯤꯗꯨꯗ ꯀꯃꯨꯅꯤꯇꯤ ꯀꯣꯂꯦꯖ ꯑꯗꯨꯗ ꯇꯥꯛꯌꯦ
ꯀꯃꯤꯇꯤ ꯀꯂꯦ ꯁꯥꯏꯠꯀꯔ
ꯑꯩꯈꯣꯏ ꯃꯅꯤꯡꯒꯤꯗꯣ
ꯗ ꯃꯃꯤ ꯀꯌꯥ
ꯃꯥ ꯀꯣꯂꯦꯖ ꯃꯅꯤꯡꯒꯤꯗꯣ ꯀꯦꯃꯦꯁꯇ꯭ꯔꯤ ꯆꯠꯂꯣꯝꯁꯨ ꯆꯪꯕꯩ ꯁꯥꯏꯀꯤꯗꯣ
ꯑꯣ
ꯑꯗꯨ ꯀꯃꯨꯅꯤꯇꯤ ꯀꯣꯂꯦꯖꯅꯤ
ꯎꯝ ꯎꯝ ꯎꯝ
ꯗꯤ ꯑꯦꯝ ꯀꯣꯂꯦꯖ ꯑꯣꯐ ꯀꯝꯃꯨꯅꯤꯇꯤ ꯍꯥꯏꯅ ꯑꯗꯨꯅꯤ
ꯑꯁ ꯇꯤ ꯑꯦꯝ ꯀꯣꯂꯦꯖ ꯇꯝꯃꯤꯉꯩꯗꯗꯤ ꯍꯥꯏꯗꯤ ꯐꯪꯁꯟ ꯑꯣꯏꯔꯁꯨꯩ ꯑꯇꯣꯞ ꯑꯇꯣꯞꯄ ꯑ ꯑꯗꯨꯗ ꯑꯥꯔ ꯑꯦꯛꯖꯤꯕꯤꯁꯟ ꯇꯧꯋꯦ ꯕꯨꯛ ꯐꯤꯌꯔ ꯇꯧꯏꯤ ꯑꯗꯨ ꯇꯧꯏꯤ ꯀꯩꯁꯦ ꯌꯥꯝ ꯈꯪꯉꯝꯕꯅꯦ ꯑꯦꯀ꯭ꯋꯥꯏꯔꯤꯦꯡꯒ ꯌꯦꯡ ꯆꯠꯄꯗꯣ ꯅꯪ ꯆꯠꯍꯧꯕ꯭ꯔꯥ
ꯎꯝ
ꯑꯗꯨꯕꯨ ꯂ ꯅꯪꯕꯨ ꯆꯠꯄ꯭ꯔꯅꯦ ꯑꯩ ꯑꯩꯈꯣꯏ ꯕꯣꯠꯅꯤ ꯀꯥꯡꯕꯨ ꯆꯠꯀꯨꯝ ꯇꯧꯕꯅꯤ ꯅꯪꯒꯗꯤ ꯆꯠꯃꯤꯟꯅꯗꯕ ꯇꯧ ꯄꯣꯠ ꯆꯩꯩꯒ ꯂꯩꯕ ꯆꯠꯄ ꯑꯥ ꯅꯪꯒ ꯆꯠꯄ ꯃꯥꯜꯂꯦ ꯅꯣꯡꯉꯥꯜꯂꯒ ꯑꯍꯥꯟꯕꯗ ꯑꯩꯈꯣꯏꯁꯦ ꯃꯣꯏꯒ ꯆꯠꯃꯤꯟꯅꯈꯤꯕꯗꯒꯤ ꯅꯣꯡꯉꯥꯜꯂꯒ ꯑꯃꯨꯛ ꯑꯩꯈꯣꯏ ꯄꯥꯔꯇꯤ ꯑꯩꯈꯣꯏ ꯍꯣꯡꯕꯨ ꯆꯠꯄ
ꯊ
ꯁꯔꯛꯄꯗꯒꯤ ꯂꯥꯏꯕ꯭ꯔꯦꯔꯤꯒꯤꯁꯦ ꯌꯥꯝ ꯆꯪꯉꯝꯕꯅꯤ ꯂꯩꯒꯦ ꯍ ꯆꯗ
ꯃꯦꯝ ꯑꯩꯈꯣꯏꯅ ꯑꯦꯝ ꯌꯨꯒꯤ ꯗꯤꯄꯥꯔꯠꯃꯦꯟ ꯂꯥꯏꯕ꯭ꯔꯦꯔꯤ ꯀꯥꯔꯠꯁꯨ ꯁꯥꯏꯅꯦ ꯑꯗꯨꯗꯨꯒ ꯑꯒꯤꯁꯨ ꯂꯥꯏꯕ꯭ꯔꯦꯔꯤ ꯔꯦꯖꯤꯁꯇ꯭ꯔꯦꯁꯟ ꯇꯧꯔꯒ ꯂꯥꯏꯔꯛ ꯋꯥꯏꯕ ꯌꯥꯅꯕ ꯈꯣꯠꯅꯕꯥꯏꯅ ꯇꯧꯔꯤ
ꯂꯩꯔ ꯋꯥꯔꯨ ꯑꯣꯏꯅ ꯑꯦꯁ ꯑꯦꯁ ꯁꯤꯒꯤ ꯊꯥꯕ ꯌꯥꯝꯂꯒꯥꯎꯕ ꯀꯣ ꯑꯣꯟꯂꯥꯏꯟꯗ ꯊꯤꯔꯒꯀꯣ ꯑꯇꯪ ꯄꯥ ꯈꯛꯇꯪ ꯑꯣꯏꯔꯁꯨ ꯄꯥ ꯑꯗꯨꯝ ꯅꯨꯃꯤꯠ ꯀꯌꯥꯅꯤ ꯋꯥꯏ ꯌꯥꯏ ꯊꯥꯡ ꯋꯥꯏ ꯌꯥꯕ
ꯇ ꯑ
ꯑꯁ ꯍꯞꯇꯥ ꯑꯗꯒꯤ ꯇꯧꯉꯗ
ꯀꯟꯇꯤꯅ꯭ꯌꯨ ꯇꯧꯔꯒꯦꯗꯤ ꯑꯃꯨꯛ ꯋꯥꯏꯊꯗꯣꯏꯅꯤ ꯀꯩꯅꯣ
ꯍꯣꯏ ꯅꯪ ꯆꯠꯂ ꯑꯗꯨꯝꯅꯦꯕ ꯑꯗꯨꯗꯤ ꯄꯨꯗꯣꯏ
ꯎ
ꯑꯁ ꯑꯩꯈꯣꯏꯁꯨ ꯀꯩꯅꯣ ꯇꯧꯖꯔꯅꯦ ꯎꯝ ꯊꯥꯡꯃꯩꯕꯟꯗ ꯂꯥꯏꯕ꯭ꯔꯦꯔꯤ ꯑꯃ ꯂꯩꯗꯥꯏꯅꯦ
ꯂꯩꯕ ꯂꯋꯥꯏ ꯏꯕꯨꯡꯅ ꯆꯪꯕ ꯑꯃ ꯍꯦꯛꯂꯅ
ꯎꯝ ꯑꯗꯨ ꯃꯤꯡ ꯆꯠꯁꯤꯜꯂꯁꯨ ꯍꯂꯦ ꯂꯣꯏ ꯁꯨꯕ
ꯎꯝ
ꯂꯩꯉ
ꯅꯝꯕꯔ ꯌꯥꯎꯋꯦ ꯊꯥꯔꯛꯀꯦ
ꯎꯝ ꯍꯥꯏꯗꯤ ꯀꯩꯅꯣ ꯇꯧꯕꯗꯣ ꯑꯗꯨ ꯃꯦꯟꯖꯖꯗꯗꯤ ꯊꯥꯕꯒꯤꯇ ꯑꯣꯏꯔꯁꯨ ꯂꯩꯀ ꯁꯄꯗ ꯑꯩꯈꯣꯏꯒꯤ ꯂꯩꯃꯤꯟꯅꯕꯗꯨ ꯀꯩꯅ ꯃ ꯄꯥꯁ ꯅꯨꯡꯊꯤ ꯅꯨꯡꯊꯤ ꯑꯦꯂꯚꯦꯟ ꯇꯨꯋꯞꯀꯤ ꯂꯔꯛ ꯈꯔ ꯂꯩ ꯁꯤ ꯄꯨꯈ꯭ꯔꯁꯨꯦ ꯈꯜꯂꯤꯕ
ꯍꯥꯥ
ꯑꯦꯂꯚꯦꯟ ꯇꯨꯌꯦꯜꯞꯀꯤ ꯂꯩꯔꯦ ꯈꯔ ꯂꯩꯔꯦꯕꯀꯣ ꯁꯤꯁꯨ ꯄꯨꯔꯁꯤ ꯅꯪ ꯑꯦꯂꯚꯦꯟ ꯇꯨꯌꯦꯜꯀꯤ ꯂꯩꯔ ꯂꯩꯕ꯭ꯔꯥ
ꯂꯩꯇꯦ ꯍꯥꯏꯗꯤ ꯑꯩꯈꯣꯏ ꯏꯅꯃꯩ ꯂꯧꯕꯅꯤ ꯏꯩꯅꯝꯕꯅ ꯂꯧꯔꯦ ꯑꯩꯅ ꯑꯃꯨ ꯇꯝꯃꯤ ꯇꯩꯊꯩꯗ ꯑꯃꯨꯛ ꯄꯤꯒꯅꯦꯦ
ꯎꯝ ꯑꯩꯅ ꯑꯩꯈꯣꯏꯒꯤ ꯦꯝ ꯑꯃ ꯊꯧꯕꯥꯜꯒꯤ ꯚꯦꯝ ꯑꯃꯗꯨꯗ ꯎꯔꯛꯑꯣ ꯍꯥꯏꯕꯅꯤ ꯁꯥꯏꯟꯁ ꯑꯗꯨ ꯃꯁꯀꯥ ꯑꯗꯨ ꯑꯗꯨꯝ ꯄꯨꯔꯛꯅꯤ ꯈꯥꯟ ꯇ ꯐꯨꯒꯠꯇ ꯌꯥꯔꯣꯏ ꯍꯥꯏꯕ ꯍꯥꯏꯔꯤ ꯑꯦꯂꯚꯦꯟ ꯇꯨꯌꯦꯞ ꯑꯦꯂꯣꯃꯤꯦꯟꯇꯔꯤ ꯒ꯭ꯌꯥꯟ ꯑꯇ ꯇꯥꯗꯕꯅꯤꯅꯀꯣ ꯉꯝꯃꯗꯤ ꯈꯤꯇꯪ ꯐꯨꯒꯠꯂꯒ ꯑꯦꯛꯖꯥꯝ ꯃꯆꯥ ꯃꯆꯥ ꯊꯥꯕꯗ ꯑꯗꯨ ꯌꯥꯝ ꯅꯤꯠ ꯑꯣꯏꯗꯅ ꯇꯤꯉꯤꯕꯨꯗꯤ ꯍꯥꯃꯨ ꯍꯥꯃꯨ ꯌꯥꯍꯜꯂꯁꯦꯕ ꯏꯂꯚꯦꯟ ꯇꯨꯋꯜꯞꯁꯤꯅꯦꯕ ꯁꯤ ꯇꯧꯗꯕꯗ ꯑ ꯌꯥꯝ ꯋꯥꯦ
ꯇꯦꯟꯃꯛꯇꯤ ꯐꯖꯅ ꯈꯪꯉ ꯂꯥꯛꯄꯅꯦ ꯑꯩꯁꯦ ꯏꯂꯚꯦꯟ ꯇꯨꯌꯦꯜꯞꯁꯦ ꯀꯣꯔ ꯇꯦꯟ ꯃꯧꯛꯇꯤ ꯐꯖꯅ ꯈꯪꯅ ꯂꯥꯛꯆꯕꯅꯦ ꯏꯂꯚꯦꯟ ꯍꯧ ꯀꯣꯔꯣꯅꯥꯅ
ꯃꯥꯅꯤ ꯀꯩꯅꯣ ꯇꯦꯟꯗꯗꯤ ꯌꯥꯝ ꯋꯥꯅ ꯑꯣꯏꯔꯁꯨ ꯑꯩꯈꯣꯏ ꯑꯗꯨꯝ ꯑꯣꯖꯥꯅ ꯇꯥꯂꯛꯄ ꯄꯣꯠꯇꯨ ꯑꯗꯨ ꯈꯪꯉꯒꯗꯤ ꯂꯥꯛꯏꯅꯦꯕ
ꯗꯤ ꯂꯥꯛꯇꯦ ꯇꯦꯟ ꯐꯪꯗꯦ
ꯍꯣꯏ ꯌꯥꯝ ꯅꯨꯡꯉꯥꯏ ꯂ ꯇꯧꯃ ꯂꯥꯛꯑꯦꯗꯥ ꯑꯗꯒꯤ ꯃꯤꯁꯤꯟ ꯃꯤꯦꯁꯟ ꯀꯝꯄꯥꯎꯟ ꯅꯨꯡ ꯇꯥꯔꯦ ꯑꯩꯁꯦ ꯑꯗꯨꯒ ꯊꯣꯡꯅꯥꯎꯄꯥꯗ ꯑꯃꯨꯛ ꯇꯥꯁꯂꯑꯦ ꯄꯤꯛꯇ ꯇꯦꯛ ꯆ
ꯥꯗ ꯈ ꯇꯥꯑꯗꯤ ꯊꯣꯏꯅ ꯑꯦꯛꯁꯄꯤꯔꯟꯁ ꯍꯦꯟꯒꯠꯅꯕ
ꯅꯤꯁꯥꯗ ꯍꯧꯖꯤꯛ ꯇꯥꯛꯄ ꯍꯥꯏ ꯅꯤꯁꯥ ꯍꯜꯂꯛꯑꯒꯕꯨꯗꯒꯤ ꯑꯗꯨꯝ ꯂꯦꯛ ꯇꯥꯛꯑꯦ ꯃꯥꯗꯤ ꯃꯥ ꯑꯗꯨꯝ ꯂꯩ ꯇꯑ ꯍꯧꯖꯤꯛ ꯃꯥ ꯑꯦꯛꯖꯥꯝ ꯌꯥꯔꯒꯦ ꯍꯌꯦꯡꯁꯤ ꯑꯦꯛꯖꯥꯝ ꯇꯧꯗꯣꯏ ꯇꯧꯔꯝꯃꯅꯤ ꯁꯤꯃꯁꯨ ꯂꯦꯛ ꯁꯣꯟꯕꯗ ꯁꯣꯟꯕꯗ ꯇꯨꯏꯁꯟ ꯆꯠꯅꯤ ꯏꯔꯥꯡ ꯇꯧꯅꯤ
ꯊꯨꯡ ꯑꯣꯏ
ꯍꯣꯏ ꯑꯗꯨ ꯂꯦꯛ ꯇꯝꯕꯤꯕ ꯃꯅꯨꯡꯁꯤꯗꯗꯤꯀꯣ ꯑꯦꯂꯚꯦꯟ ꯇꯨꯌꯦꯜꯞꯁꯤꯐꯥꯎꯗꯤ ꯐꯖꯅ ꯃꯥꯏ ꯑꯣꯟꯁꯤꯜꯂ ꯇꯧꯔꯣ ꯍꯥꯏꯕꯅꯤ ꯌꯦꯡꯗꯤ ꯑꯗꯨꯒ ꯑꯇꯩ ꯑꯇꯩꯗꯨꯅ ꯃꯥ ꯑꯗꯨꯝ ꯃꯁꯥꯒꯤ ꯗꯤꯁꯤꯖꯟꯗꯣ ꯑꯗꯨꯝ ꯂꯧꯕ ꯉꯝꯖꯔꯅꯤꯗꯅ
ꯍꯣꯏꯅꯦ ꯁꯥꯎꯔꯣꯏꯅꯦ ꯑꯗꯨ ꯑꯣꯏ ꯇꯔꯒꯁꯨ ꯃꯁꯥꯗꯨꯅ ꯑꯅꯤꯃꯛ ꯅꯣꯏꯅ ꯃꯩꯄꯨꯅꯅ ꯄꯨꯔꯒ ꯆꯠꯄ ꯉꯝꯃꯣꯏꯔꯤꯕꯕ ꯑꯃ ꯃꯩꯐꯨ ꯇꯗ ꯑꯃ ꯁꯣꯟꯕꯗꯨꯗꯤ ꯃꯩꯐꯨꯅꯗꯁꯨ ꯌꯥꯝꯅ ꯀꯦꯞꯐꯝ ꯇꯧꯊꯣꯛꯑꯕꯅꯤꯗ
ꯎꯝ